ꯇꯥꯏꯀꯣ
ꯍꯣꯏ ꯇꯥꯏ
ꯑꯥ ꯆꯥꯛ ꯆꯥꯔꯕ꯭ꯔꯣ
ꯍꯣꯏ ꯆꯥꯔꯦ ꯅꯣꯏꯗꯤ
ꯑꯥ ꯑꯩꯗꯤ ꯆꯥꯗ꯭ꯔꯤꯗꯥ
ꯊꯦꯡꯉꯦ ꯌꯦꯡꯉꯦꯅꯦ
ꯍꯣꯏ ꯊꯦꯡꯉꯦ ꯑꯩꯒꯤ ꯏꯝ ꯑꯩꯒꯤ ꯏꯃꯥꯅ ꯊꯣꯡꯉꯤꯌꯦ ꯍꯧꯖꯤꯛ ꯑꯩꯈꯣꯏꯒꯤ ꯂꯩꯐꯝꯗꯤ ꯊꯦꯡꯅ ꯆꯥꯔꯦꯕꯀꯣ ꯑꯗꯨꯒꯤ
ꯑꯩꯈꯣꯏꯁꯨ ꯊꯦꯡꯕꯅꯦ ꯍꯧꯖꯤꯛ ꯉꯟꯅꯁꯨ
ꯍꯣꯏ ꯑꯩꯈꯣꯏ ꯑꯌꯨꯛꯅ ꯕ꯭ꯔꯦꯛꯐꯥꯁꯇ ꯆꯥꯕ ꯑꯗꯨꯒꯤꯅꯤ
ꯀꯔꯤ ꯀꯔꯤ ꯇꯧꯔꯤꯕ꯭ꯔꯣ
ꯍꯧꯖꯤꯛꯇꯤ ꯁꯨꯃꯥꯏꯅ ꯐꯝꯃꯒ ꯂꯩꯌꯦꯗ ꯅꯪꯗꯤ
ꯑꯣ ꯅꯪꯒꯤ ꯈꯣꯟꯗꯤ ꯇꯥꯗꯤꯅꯦ ꯑꯣ
ꯊꯕꯛ ꯃꯐꯝꯗ ꯂꯩꯌꯦꯕꯥ
ꯑꯣ ꯑꯣ
ꯍꯧꯖꯤꯛ
ꯀꯔꯤ ꯊꯕꯛ ꯀꯔꯤ ꯊꯕꯛ ꯇꯧꯔꯤꯔ ꯑꯗꯨ ꯑꯣꯖꯥꯒꯨꯝꯕ ꯑꯗꯨꯒ ꯑꯣꯐꯤꯁ ꯒꯨꯝꯕꯗꯤ
ꯍꯣꯁꯄꯤꯇꯥꯜꯗꯅꯦ
ꯌꯥꯝ ꯐꯩꯅꯦ ꯑꯗꯨꯗꯤ
ꯐꯠꯇꯦꯍꯦ
ꯌꯥꯝ ꯐꯥꯏꯌꯦ ꯐꯥꯏꯌꯦ ꯕꯤꯗꯅꯔꯤꯗꯨꯗꯤ ꯅꯣꯡ ꯆꯨꯕꯅꯀꯣ ꯂꯩꯐꯝꯗꯤ
ꯑꯩꯁ ꯅꯣꯡꯕꯨꯗꯤ ꯆꯨꯗꯦ ꯎꯝ ꯃꯝꯃꯦ
ꯍꯣꯏ ꯑꯩꯈꯣꯏ ꯂꯩꯐꯝꯗꯨ ꯃꯝꯃꯦ ꯑꯗꯨꯕꯨ ꯈꯪꯗꯦ ꯆꯨꯒꯗ꯭ꯔꯥ ꯅꯣꯡ ꯆꯨꯔꯣꯏꯗ꯭ꯔꯥ ꯅꯨꯡꯁꯥ ꯑꯃꯨꯛꯀ ꯊꯣꯔꯛꯒꯗ꯭ꯔꯥ ꯈꯪꯗꯦ ꯑꯩꯈꯣꯏꯒꯤ
ꯉꯔꯥꯡ ꯅꯣꯡ ꯇꯥꯏꯕ ꯍꯧꯖꯤꯛ ꯃꯝꯂꯒ ꯂꯩ
ꯑꯣ ꯑꯗꯨꯗꯤ ꯌꯥꯝ ꯏꯪꯂꯝꯒꯅꯤꯅ ꯍꯧꯖꯤꯛꯇꯤ
ꯏꯪ ꯏꯪꯗꯦꯗ ꯑꯦꯁꯤ ꯊꯥꯔꯒ ꯂꯩꯕꯅꯦ ꯅꯣꯡ ꯇꯥꯔꯁꯨ
ꯍꯣꯏ ꯑꯩꯁꯨ ꯂꯩꯅꯤꯡꯕꯅꯦ ꯑꯗꯨꯕꯨ ꯑꯦꯁꯤꯅꯦ
ꯎꯝ ꯃꯄꯥꯟꯗꯒꯤ
ꯍꯣꯏ ꯑꯗꯨꯅꯤ
ꯃꯄꯥꯟꯗ ꯑꯗꯨꯒꯤ ꯑꯗꯨꯒꯤꯅꯦ ꯃꯄꯥꯟꯅ ꯅꯠꯇ꯭ꯔꯗꯤ ꯌꯥꯝ ꯍꯩꯕꯅꯦꯕ
ꯑꯗꯨꯅꯦ ꯑꯗꯨꯅꯦ ꯆꯍꯤ ꯀꯌꯥ ꯁꯨꯔꯦ ꯅꯪ ꯃꯁꯤ ꯃꯗꯨꯒꯤ ꯍꯣꯁꯄꯤꯇꯥꯜꯗ ꯂꯩꯕ ꯑꯗꯨ
ꯑꯩ ꯆꯍꯤ ꯑꯍꯨꯝ ꯑꯣꯏꯔꯝꯅꯤ
ꯑꯁ ꯑꯗꯨꯗꯤ ꯄꯨꯔꯥ ꯁꯦꯅꯤꯌꯔ ꯑꯣꯏꯕ ꯃꯥꯜꯂꯤꯍꯦ
ꯑꯗꯨ ꯎꯝ
ꯑꯗꯨꯗꯣ ꯁꯦꯟꯇ꯭ꯔꯦꯜꯒꯤꯂꯥ ꯑꯗꯨꯒ ꯄ꯭ꯔꯥꯏꯚꯦꯠꯀꯤꯔꯣ ꯑꯥ
ꯄꯥꯏꯕ꯭ꯔꯦꯠꯀꯤꯅꯦ
ꯑꯣ ꯑꯗꯣ ꯗꯣꯛꯇꯔꯀꯨꯝꯕꯔꯥ ꯑꯗꯨꯒ ꯀꯔꯤ ꯀꯔꯤ
ꯎꯝ ꯎꯝ ꯁꯨꯝ ꯍꯤꯗꯥꯛ ꯄꯤꯊꯣꯛ ꯎꯝ ꯇꯧꯕ
ꯑꯣ ꯑꯣ ꯑꯗꯨꯗꯤ ꯌꯥꯝ ꯐꯩꯅꯦ ꯑꯗꯨꯗꯤ ꯍꯧꯖꯤꯛꯀꯥꯟꯁꯦ ꯊꯕꯛ ꯂꯩꯕ ꯃꯤꯁꯤꯡꯁꯦ ꯌꯥꯝꯅꯅ ꯀꯔꯤ ꯍꯥꯏꯁꯤꯔꯥ ꯊꯥꯕꯅꯤ ꯊꯕꯛ ꯑꯄꯤꯛꯄꯔꯁꯨꯀꯣ ꯑꯆꯧꯕꯁꯨ ꯑꯄꯤꯛꯄꯁꯨ ꯂꯩꯕ ꯃꯤꯁꯤꯡꯗ ꯌꯥꯝ ꯐꯥꯏ ꯍꯧꯖꯤꯛ ꯀꯥꯟꯁꯦ
ꯎꯝ ꯅꯣꯏꯁꯦ ꯂꯩꯔꯝ ꯑꯃꯦꯔꯥ
ꯑꯩꯗꯤ ꯊꯕꯛ ꯇꯧꯗ꯭ꯔꯤꯗ ꯍꯧꯖꯤꯛꯗꯤ
ꯊꯕꯛ ꯍꯣꯠꯅꯕ꯭ꯔꯥ
ꯍꯣꯅꯥꯌꯦ ꯑꯗꯨꯕꯨ ꯍꯣꯏ ꯍꯧꯖꯤꯛ
ꯅꯣꯏꯅ ꯐꯖꯕ ꯐꯪꯉꯤ ꯑꯩꯈꯣꯏ__ ꯑꯩꯈꯣꯏꯗꯤ ꯂꯥꯏꯅꯤꯅ
ꯍꯣꯏ ꯑꯗꯨꯅꯤ ꯊꯕꯛ ꯇꯧꯕꯁꯤ ꯍꯧꯖꯤꯛꯁꯤ ꯊꯕꯛꯁꯨ ꯂꯩ ꯂꯩꯇꯕ ꯂꯩꯌꯦ ꯑꯗꯨꯕꯨ ꯃꯄꯥꯟꯀꯨꯝꯕꯗ ꯆꯠꯂꯒ ꯇꯧꯅꯤꯡꯗꯕꯀꯣ ꯊꯕꯛꯁꯤꯡꯗꯣ
ꯎꯝ ꯎꯝ
ꯑꯗꯨ ꯌꯨꯝꯗꯒ ꯂꯩꯂꯒ ꯂꯩꯔꯒ ꯇꯧꯅꯤꯡꯕ ꯊꯕꯛꯇꯣ ꯑꯩ ꯄꯥꯝꯕꯀꯣ ꯍꯥꯏꯕꯗꯤ ꯑꯥ ꯀꯩ ꯍꯥꯏꯁꯤꯔꯥ ꯌꯨꯝꯗꯒ ꯂꯩꯥꯔꯒ ꯇꯧꯕ ꯊꯕꯛꯁꯤꯡ ꯂꯩꯔꯤꯅꯀꯣ ꯑꯗꯨꯒꯤ ꯊꯕꯛ ꯑꯩ ꯉꯥꯏꯔꯤꯕꯅꯤ
ꯗꯨꯅ ꯐꯩꯌꯦ
ꯍꯣꯏ ꯍꯥꯏꯕꯗꯤ ꯍꯧꯖꯤꯛꯀꯥꯟꯁꯤ ꯌꯥꯝ ꯁꯥ ꯃꯟꯕꯒꯤꯀꯣ ꯊꯧꯔꯛꯀꯗꯧꯕ ꯑꯗꯨ ꯑꯗꯨꯒꯤ ꯈꯔꯛ ꯇꯟꯕꯀꯣ ꯑꯗꯨꯒꯤꯅꯤ ꯑꯗꯨ ꯌꯨꯝꯅꯒꯤ ꯍꯣꯏ ꯑꯗꯨꯅꯤ ꯅꯨꯄꯤꯒꯨꯝꯅ ꯊꯤꯔꯤꯕ꯭ꯔꯣ ꯅꯪꯗꯤ ꯅꯨꯄꯥꯔꯥ ꯍꯥꯏꯔꯒ ꯀ꯭ꯔꯤ ꯀ꯭ꯔꯤ ꯇꯧ ꯑꯣ ꯅꯍꯥꯅꯤꯀꯣ ꯍꯧꯖꯤꯛꯁꯦ
ꯎꯝ
ꯑꯣ ꯌꯥꯝ ꯐꯥꯏꯅꯦ ꯑꯗꯨꯗꯤ ꯅꯪꯒꯤ ꯈꯣꯟ ꯇꯥꯗ‌ꯦꯗ
ꯐꯥꯅ ꯇꯥꯗ꯭ꯔꯕꯣ
ꯍꯣꯏ ꯍꯧꯖꯤꯛꯇꯤ ꯇꯥꯏ ꯍꯧꯖꯤꯛ ꯇꯥꯏ ꯅꯪ ꯊꯕꯛ ꯇꯧꯕ ꯃꯥꯜꯂꯤꯗꯀꯣ
ꯇꯧꯗꯦꯗ ꯑꯗꯨꯝ ꯐꯝꯂꯒ ꯂꯩꯕꯅ‌ꯦ
ꯍꯣꯏ ꯈꯪꯅꯩ ꯀ꯭ꯔꯤ ꯃꯈꯣꯟꯅꯣ ꯑꯃꯨꯛꯀ ꯇꯥꯏꯌꯦꯕꯀꯣ ꯅꯪꯒꯤꯃ __
ꯑꯩꯅ ꯎꯝ ꯎꯝꯍꯨꯝ ꯀꯔꯤꯅꯣ ꯑꯗꯨ ꯄꯥꯏꯕꯒꯤꯅꯦ
ꯑꯣ ꯑꯣ ꯑꯗꯨꯒꯤꯅꯤ ꯑꯗꯨꯒꯤ ꯃꯈꯣꯟ__ ꯍꯥꯥ ꯍꯧꯖꯤꯛꯇꯤ ꯇꯥꯏ ꯇꯥꯏ ꯎꯝ ꯄꯨꯡ ꯀꯌꯥ ꯀꯌꯥꯗ ꯆꯠꯄ꯭ꯔꯥ ꯑꯗꯨꯒ ꯄꯨꯡ ꯀꯌꯥꯗ ꯍꯜꯂꯛꯄ꯭ꯔꯥ ꯅꯈꯣꯏꯒꯤ ꯂꯩꯐꯝ ꯑꯗꯨ
ꯍꯧꯖꯤꯛ ꯍꯨꯖꯤꯛ ꯑꯩꯇꯅꯦ ꯊꯕꯛ ꯂꯥꯛꯄꯗ ꯑꯩ ꯑꯦꯂꯚꯦꯟ ꯇꯨ ꯅꯥꯏꯟ ꯑꯩꯒꯤ ꯗ꯭ꯌꯨꯇꯤ ꯑꯋꯥꯔꯅꯦ
ꯑꯣ ꯑꯣ ꯑꯣ ꯅꯨꯡꯗꯥꯡ ꯅꯥꯏꯠ ꯀꯣ ꯑꯠꯆꯥ ꯑꯠꯆꯥ
ꯊꯕꯛꯁꯨ ꯂꯩꯇꯦ ꯑꯗꯨꯝ ꯐ꯭ꯔꯤ ꯐ꯭ꯔꯤ ꯐꯝꯔꯒ ꯂꯩ ꯃꯅꯨꯡꯗ
ꯑꯗꯨꯒꯨꯝꯕ ꯊꯕꯛꯅꯤ ꯅꯨꯡꯉꯥꯏꯕ ꯍꯥꯏꯕꯗꯨ
ꯊꯕꯛꯁꯨ ꯋꯥꯅ ꯍꯣꯏ ꯍꯣꯏ ꯊꯕꯛꯁꯨ ꯋꯥꯅ ꯇꯧꯗꯕꯗ ꯑꯗꯨꯒ ꯑꯩꯈꯣꯏꯒꯤ ꯀꯔꯤ ꯍꯥꯏꯁꯤꯔ ꯇꯝꯕꯗꯀꯣ ꯑꯗꯨꯒꯤꯅꯦꯕ ꯑꯩꯁꯨ ꯄꯥꯝꯃꯤꯕꯁꯦ
ꯀꯁꯝ ꯐꯝꯔꯒ ꯐꯣꯟ ꯌꯦꯡꯔꯒ
ꯍꯣꯏ ꯍꯣꯏ ꯍꯣꯏ
ꯒ꯭ꯌꯥꯟ ꯇꯥꯅꯤꯡꯉꯗꯤ ꯁꯥꯅꯕ ꯑꯗꯨꯝ ꯐꯣꯟ ꯌ‌ꯦꯡꯉꯤ
ꯍꯣꯏ ꯍꯣꯏ ꯍꯣꯏ ꯃꯗꯨꯒꯤꯅꯤ ꯅꯍꯥꯒꯤ ꯄꯨꯟꯁꯤ ꯅꯨꯡꯉꯥꯏꯕ ꯍꯥꯏꯕꯗꯣ
ꯍꯣꯏ
ꯅꯍꯥꯒꯤ ꯄꯨꯟꯁꯤ ꯅꯨꯡꯉꯥꯏꯕ ꯍꯥꯏꯕ ꯑꯗꯨꯅꯦꯕ ꯑꯗꯨ ꯇꯧꯒꯗꯧꯕꯅꯤ ꯑꯩꯈꯣꯏ ꯑꯃꯨꯛꯀ ꯅꯨꯄꯤ ꯊꯤꯔꯒ ꯑꯃꯨꯛꯀ ꯌꯨꯝ ꯂꯩꯔꯤ ꯑꯃꯨꯛ ꯃꯗꯨꯒꯤ ꯊꯕꯥꯛꯇꯣ ꯑꯃꯨꯛꯀ ꯇꯧꯕ ꯌꯥꯔꯔꯣꯏꯕ ꯅꯨꯡꯉꯥꯏꯕꯗꯣ
ꯎꯝ
ꯑꯗꯨꯒꯤꯅꯤ ꯑꯗꯨꯒꯅꯦ ꯌꯥꯝꯅ ꯅꯨꯡꯉꯥꯏꯕ ꯍꯥꯏꯕꯁꯤ ꯅꯪꯒꯤ ꯌꯨꯝ ꯍꯣꯏ ꯅꯪꯒꯤ ꯌꯨꯝꯗꯗꯤ ꯃꯤ ꯀꯌꯥ ꯑꯉꯥꯡ ꯍꯥꯏꯕꯗꯤ ꯃꯆꯤꯟ ꯅꯅꯥꯎꯁꯤꯡ
ꯑꯩꯈ‌ꯣꯏꯁ‌ꯦ ꯕ꯭ꯔꯗꯔ ꯑꯩꯒꯤ ꯏꯅꯥꯎ ꯕ꯭ꯔꯗꯔꯁꯦ ꯑꯍꯨꯝꯅꯦ ꯁꯤꯁꯇꯔꯁꯨ ꯑꯍꯨꯝ
ꯑꯣ ꯌꯥꯝ ꯐꯩꯅꯦ ꯑꯗꯨꯗꯤ
ꯎꯝ ꯑꯩꯒꯤ ꯏꯅꯥꯎꯅꯨꯄꯥ ꯑꯃ ꯅꯠꯇꯦ ꯑꯩꯅ ꯃꯤꯗꯜꯗ
ꯑꯣ ꯑꯩꯁꯨ ꯃꯤꯗꯜꯅꯤ ꯈꯪꯗꯦꯀꯣ ꯍꯧꯖꯤꯛꯀꯥꯟꯁꯤ ꯃꯤꯗꯜ ꯃꯤꯁꯤꯡꯁꯦ ꯌꯥꯝ ꯂꯩ ꯑꯩꯁꯨ ꯃꯉꯥ ꯂꯩꯌꯦ ꯏꯆꯥꯟ ꯑ ꯑꯩꯒꯤ ꯑꯉꯥꯡꯁꯤꯡꯀꯣ ꯑꯩꯒꯤ ꯑ ꯇꯆꯧ ꯑꯃ ꯂꯩꯌꯦ ꯑꯗꯨꯒ ꯑꯩꯅꯦ ꯑꯗꯨꯒ ꯑꯩꯒꯤ ꯃꯈꯥꯗ ꯑꯍꯨꯝ ꯂꯩꯕꯀꯣ ꯅꯨꯄꯤ ꯑꯅꯤ ꯅꯨꯄꯥ ꯑꯍꯨꯝ ꯂꯩꯌꯦ ꯈꯪꯅꯗꯦꯗ ꯌꯨꯝꯁꯨ ꯆꯠꯄ ꯌꯥꯗꯕꯀꯣ ꯑꯗꯨ ꯍꯧꯖꯤꯛꯇꯤ ꯆꯠꯇꯤ ꯆꯠꯅꯤꯡꯗꯕ ꯍꯥꯏꯕꯗꯤ ꯒꯥꯔꯤ ꯇꯣꯡꯕ ꯑꯗꯨ ꯑꯗꯥꯗꯨ ꯇꯟꯕ ꯀꯣ ꯑꯗꯨ ꯇꯥꯟꯕꯒꯤ ꯑꯩ ꯌꯨꯝꯗꯤ ꯆꯠꯇꯤ ꯆꯠꯇꯦ ꯍꯧꯖꯤꯛ ꯆꯥꯟꯁꯦ ꯑꯗꯨꯒꯤꯅꯤ ꯈꯥꯡꯗꯦ ꯍꯧꯖꯤꯛꯀꯥꯟꯁꯦ ꯍꯥꯏꯕꯗꯤ ꯀꯩ ꯍꯥꯏꯁꯤꯔ ꯒꯥꯔꯤ ꯆꯠꯄꯁꯨ ꯇꯣꯡꯕ ꯉꯝꯗꯕꯀꯣ ꯑꯩꯁꯦ ꯑꯗꯨ ꯑꯣꯏꯅꯤ ꯌꯥꯗꯕꯗꯤ ꯃꯔꯝꯗꯤ ꯅꯨꯄꯤꯒꯨꯝꯕꯗꯤ ꯊꯤꯒꯅꯨꯗ ꯍꯧꯖꯤꯛꯇꯤ ꯉꯜꯂꯤꯗ ꯆꯍꯤꯒꯨꯝꯕꯗꯤ ꯀꯌꯥ ꯁꯨꯔꯦ ꯅꯪꯗꯤ
ꯑꯩ ꯇꯨꯋꯦꯟꯇꯤ ꯐꯣꯔ ꯁꯨꯔꯦ
ꯏꯁ ꯇ꯭ꯋꯦꯟꯇꯤ ꯑꯉꯥꯡꯅꯤꯍꯦ ꯑꯩꯁꯨ ꯇꯨꯡꯇꯤ ꯐꯥꯏꯚ ꯁꯨꯔꯦ
ꯑꫭ
ꯐꯦꯕꯋꯥꯔꯤꯗꯀꯣ ꯇ꯭ꯋꯦꯟꯇꯤꯐꯥꯏꯚ ꯁꯨꯔ°ꯕ ꯑꯨꯝ ꯍꯧꯖꯤꯛꯁꯤ ꯑꯉꯥꯡꯅꯤ ꯍꯥꯏꯅ ꯍꯥꯏꯕꯁꯨ ꯑꯗꯣ ꯑꯩꯁꯨ ꯅꯨꯄꯤ ꯊꯤꯗ꯭ꯔꯤ ꯇꯟꯕꯀꯣ ꯍꯥꯏꯕꯗꯤ ꯑꯗꯨ ꯅꯨꯄꯤ ꯊꯤꯕ ꯑꯗꯨ ꯑꯗꯥ ꯇꯟꯕꯀꯣ ꯍꯧꯖꯤꯛꯁꯦ ꯊꯤꯅꯤꯡꯉꯤ ꯑꯗꯨꯕꯨ ꯌꯥꯗꯕꯀꯣ ꯍꯥꯏꯕꯗꯤ ꯑꯗꯨꯒꯤꯅꯤ ꯇꯥꯕ꯭ꯔꯣ
ꯍꫭꯏ ꯇꯥꯏ
ꯍꯣꯏ ꯅꯪꯒꯤ
ꯑꯗꯨꯝ ꯎꯝ ꯍꯥꯏꯌꫭ ꯍꯥꯏꯌꫭ
ꯍꯣꯏ ꯅꯪꯒꯤ ꯂꯥꯏꯐꯝꯗꯨ ꯅꯨꯡꯉꯥꯏꯒꯅꯤꯀꯣ ꯊꯕꯛ ꯇꯧꯕ ꯑꯗꯨ ꯑꯗꯥ
ꯍꯣꯏ ꯅꯨꯡꯉꯥꯏꯕꯨꯗꯤ ꯅꯨꯡꯉꯥꯏꯔꯦ
ꯍꯣꯏ ꯑꯗꯨ ꯃꯤꯁꯤꯡꯅ ꯍꯥꯏꯕꯗꯤ ꯅꯪ ꯅ ꯊꯕꯛ ꯇꯧꯃꯤꯟꯅꯕ ꯑꯗꯨ ꯃꯤꯁꯤꯡꯒꯨꯝꯕꯀꯣ ꯑꯗꯨ ꯅꯨꯡꯉꯥꯏꯕꯅꯤ ꯑꯩꯁꯨ ꯊꯕꯛ ꯇꯧꯗꯦ ꯑꯗꯨꯕꯨ ꯍꯣꯁꯄꯤꯇꯥꯜꯗ ꯂꯩꯕꯀꯣ ꯅꯨꯃꯤꯠꯁꯦ ꯇꯔꯥꯒꯨꯝꯕꯗ ꯂꯩꯌꯦꯕ ꯍꯣꯁꯄꯤꯇꯥꯜꯗꯀꯣ ꯑ ꯃꯤ ꯀꯔꯤ ꯍꯥꯏꯁꯦꯔ ꯑꯩꯒꯤ ꯑꯪꯀꯜ ꯑꯃ ꯂꯩꯕꯀꯣ ꯑꯗꯨ ꯃꯐꯝꯗ ꯑꯩꯁꯨ ꯂꯩꯕ ꯑꯗꯨ ꯌꯥꯝ ꯅꯨꯡꯉꯥꯏꯕꯅꯤꯅ° ꯅꯔ꯭ꯁꯁꯤꯡ ꯂꯩꯁꯥꯕꯤꯁꯤꯡꯁꯨ ꯃꯁꯛ ꯆꯠꯄꯁꯤꯡꯁꯨ ꯂꯥꯛꯉꯦ ꯑꯗꯨꯒ ꯃꯈꯣꯏꯒꯤ ꯀꯦꯟꯇꯤꯟꯁꯨ ꯑꯍꯥꯎ ꯑꯍꯥꯎꯕ ꯂꯩꯌꯦꯕꯀꯣ
ꯎꯝ
ꯑꯗꯨꯒꯅꯤ ꯌꯥꯝ ꯅꯨꯡꯁꯤꯔꯒ ꯀꯔꯤ ꯍꯥꯏꯁꯦ ꯂꯩꯕꯅꯤꯕ
ꯑꯗꯨꯃꯥꯏꯅ ꯇꯧꯕꯅꯦ ꯁꯤꯟꯅ
ꯑꯗꯨꯅꯤ
ꯑꯩꯁꯦ ꯐꯖꯅ ꯃꯇꯩꯂꯣꯟꯁꯦ ꯉꯥꯡꯕ ꯍꯩꯗꯕꯒꯤꯅꯦ ꯑꯗꯨꯗꯥ ꯑꯗꯨꯒꯤꯅꯤ
ꯑꯩꯁꯨ ꯍꯩꯗꯦ ꯑꯗꯨꯒꯤꯅꯤ ꯑꯩꯁꯨꯁ ꯍꯥꯏꯕ ꯍꯥꯏꯅꯤꯡꯕꯀꯣ
ꯍꯣꯏ ꯑꯩꯗꯤ ꯃꯄꯥꯟꯗ ꯈꯛꯇ ꯆꯠꯄꯒꯤꯅꯦ ꯃꯩꯇꯩ ꯂꯣꯟꯁꯨ ꯐꯖꯅ ꯈꯪꯗꯦ
ꯈꯪꯗꯦ ꯑꯩꯁꯨ ꯑꯩꯁꯨ ꯆꯨꯝꯃꯦ ꯑꯩꯁꯨ ꯆꯞ ꯃꯥꯟꯅꯩ ꯑꯩꯁꯨ ꯀ꯭ꯂꯥꯁ ꯊ꯭ꯔꯤꯗꯒꯤ ꯌꯨꯝ ꯍꯜꯂꯛꯇꯦꯕ ꯀꯣ ꯍꯜꯂꯛꯑꯦ ꯍꯥꯏꯕꯨ ꯑꯩꯈꯣꯏꯒꯤ ꯈ꯭ꯔꯤꯁꯃꯥꯁ ꯀꯨꯝꯕꯗꯤ ꯍꯜꯂꯛꯒꯦ ꯑꯗꯨꯕꯨ ꯑꯇꯣꯞꯄ ꯃꯇꯝꯗꯗꯤ ꯍꯜꯂꯛꯗꯦꯕ ꯑꯗꯨꯒꯤꯗꯃꯛꯇ ꯑꯩꯁꯨ ꯀꯔꯤ ꯍꯥꯏꯁꯤꯔ ꯈꯪ ꯈꯪꯗꯕ ꯀꯣ ꯃꯄꯥꯟꯗ ꯍꯣꯁꯇꯦꯜꯗꯒꯨꯝꯕ ꯂꯩꯕꯒꯤ ꯂꯥꯏꯛ ꯑꯗꯨꯒ ꯂꯥꯏꯔꯛ ꯍꯥꯏꯔꯒ ꯂꯥꯏꯔꯤꯛ ꯇꯝꯃ ꯊꯣꯛꯂꯛꯄꯒꯤ ꯀꯣ ꯑꯗꯣ ꯐꯥꯖꯅꯤꯗꯤ ꯈꯪꯗꯦ ꯑꯗꯨꯒꯤꯅꯤ ꯑꯩ ꯈꯪꯅꯤꯡꯕꯒꯤꯀꯣ ꯑꯗꯨꯒꯤꯅꯤ ꯑꯩ ꯍꯥꯏꯕꯗꯤ ꯌꯥꯝꯅ ꯈꯪꯅꯤꯡꯕꯒꯤ
ꯎꯝ ꯑꯩꯁꯨ ꯃꯅꯤꯄꯨꯔꯤꯁꯦ ꯌꯥꯝ ꯇꯝꯅꯤꯡꯕꯅꯤ
ꯍꯣꯏ
ꯅꯣꯏꯗꯤ ꯀꯣꯏꯄ ꯑꯗꯨꯃꯥꯏꯟ ꯆꯠꯇꯦꯀꯣ
ꯍꯥꯥ
ꯀꯣꯏꯕ ꯆꯠꯄ꯭ꯔꯥ ꯅꯠꯇ꯭ꯔꯒ ꯑꯗꯨꯝ
ꯆꯠꯄꯗꯤ ꯆꯠꯂꯦ ꯑꯗꯨꯕꯨ ꯍꯧꯖꯤꯛꯇꯤ ꯆꯠꯗꯦ ꯑꯗꯨꯕꯨ ꯅꯨꯡꯗꯥꯡꯒꯨꯝꯕꯗ ꯀꯣ ꯈꯔ ꯈꯔ ꯏꯪꯕ ꯃꯐꯝꯗ ꯆꯠꯂꯤ ꯍꯥꯏꯕꯗꯤ ꯑꯥ ꯅꯨꯡꯗꯥꯡꯗꯤ ꯈꯔ ꯏꯪꯉꯦꯕ ꯀꯣ ꯅꯣꯡ ꯆꯨꯗꯗꯤ ꯆꯠꯂꯦ ꯅꯣꯡ ꯆꯨꯗꯤ ꯆꯠꯇꯦ ꯍꯥꯏꯕꯗꯤ ꯑꯩꯈꯣꯏꯒꯤ ꯂꯩꯐꯝꯗꯤ ꯅꯣꯡ ꯆꯨꯕ ꯃꯇꯝꯁꯤ ꯈꯪꯕ ꯉꯝꯗꯦꯕ ꯍꯥꯏꯕꯗꯤ ꯑꯥ ꯍꯧꯖꯤꯛ ꯅꯣꯡ ꯆꯨꯋꯦ ꯑꯗꯨꯒ